ꯎꯝꯂꯣ
ꯍꯜꯂꯣ ꯇꯥꯕ꯭ꯔꯣ
ꯍꯜꯂꯣ
ꯇꯥꯕ꯭ꯔꯣ ꯑꯥꯎ ꯇꯥꯏꯌꯦ ꯑꯩꯒꯤꯗꯤ ꯇꯥꯕ꯭ꯔꯥ ꯇꯥꯏꯌꯦ ꯇꯥꯏꯌꯦ
ꯍꯜꯂꯣ
ꯇꯥꯗꯕ꯭ꯔꯥ
ꯑꯥ ꯇꯥꯏꯌꯦ ꯇꯥꯏꯌꯦ ꯅꯪꯒꯤ ꯃꯈꯣꯁꯤ ꯌꯥꯝ ꯎꯝ ꯇꯥꯏ ꯑꯗꯨꯕꯣꯅꯦ
ꯑ
ꯅꯪꯒꯤ ꯃꯈꯣꯜꯁꯦ ꯌꯥꯝ ꯀꯩꯅꯣ ꯁꯥꯎꯟꯁꯦ ꯑ ꯀꯟꯗꯦꯕ ꯁꯥꯎꯁ ꯀꯟꯗꯦꯕ ꯈꯣꯟꯖꯦ
ꯑꯗꯨꯃꯥꯏ ꯍꯦꯛ ꯍꯦꯛ ꯇꯧꯕꯅꯦ ꯀꯟꯅ ꯀꯟꯅ ꯇꯑ‌ꯣ ꯇꯥꯔꯦ ꯑꯗꯨꯗꯤ ꯈꯪꯗꯦ ꯃꯤ ꯈꯔꯒꯤꯗꯤ ꯑꯗꯨꯝ ꯐꯖꯅ ꯇꯁꯦꯡꯅ ꯑꯗꯨꯝ ꯇꯧꯋꯦꯕ
ꯑꯥ
ꯎꯝ ꯆꯥꯛ ꯆꯥꯔꯕ꯭ꯔꯥ
ꯎꯝ ꯆꯥꯔꯦ ꯅꯪꯗꯤ
ꯑꯩꯁꯨ ꯆꯥꯔꯦ ꯀꯔꯤ ꯃꯊꯦꯜ ꯆꯥꯔꯒꯦ
ꯎꯝ ꯉꯁꯤ ꯑ ꯌꯦꯟꯁꯥ ꯆꯥꯏꯌꯦ ꯅꯪꯗꯤ
ꯑꯣ ꯍꯥꯎꯋꯦꯅꯦ ꯑꯩꯁꯨ ꯉꯁꯤꯗꯤ ꯉꯥ ꯆꯥꯏꯌꯦ
ꯑꯣ ꯌꯥꯝ ꯐꯩ
ꯑꯣ ꯀꯩꯗꯧꯔꯝꯃꯤꯅꯣ ꯍꯧꯖꯤꯛꯇꯤ
ꯍꯧꯖꯤꯛꯇꯤ ꯁꯨꯝ ꯐꯝꯃꯒ ꯂꯩꯌꯦ
ꯑꯣ ꯕꯣꯜ ꯌꯦꯡꯕ꯭ꯔꯥ
ꯌꯦꯡꯅꯤꯡꯉꯦ ꯑꯗꯨꯕꯨ ꯑꯩꯈꯣꯏꯗ ꯀꯩꯅꯣ ꯑ ꯋꯥꯏ ꯐꯥꯏ ꯐꯪꯗꯕꯩ ꯗꯇꯥ ꯌꯥꯎꯗꯕꯁꯤꯒꯤ ꯌꯦꯡꯗꯦ
ꯑꯣ ꯑꯁ ꯑꯁ ꯍꯟꯗꯛꯇꯤ ꯌꯦꯡꯕ ꯅꯨꯡꯉꯥꯏꯇꯦꯗ ꯑꯩꯗꯤ ꯑꯗꯨꯝ ꯃꯔꯛ ꯃꯔꯛꯇ ꯌꯦꯡꯉꯦ ꯈꯔ ꯅꯨꯡꯉꯥꯏꯕꯁꯤꯡꯒꯤꯗ
ꯎ ꯀꯔꯝꯕ ꯇꯤ ꯀꯔꯝꯕ ꯀꯥꯎꯟꯇ꯭ꯔꯤꯕꯨ ꯁꯞꯄꯣꯔꯠ ꯇꯧꯒꯦ
ꯑꯩꯗꯤ ꯐ꯭ꯔꯥꯟꯁꯒ ꯄꯣꯔꯇꯨꯒꯥꯜꯅꯦ
ꯑꯣ ꯑꯩꯗꯤ ꯑꯥꯔꯖꯦꯟꯇ ꯏꯅ
ꯍꯣꯏ ꯑꯥꯔꯖꯦꯟꯇꯤꯅꯥ ꯑꯅꯝꯕꯅ ꯇꯧꯕꯅꯦꯗ
ꯄꯣꯔꯇꯨꯒꯜ ꯄꯣꯔꯇꯨꯒꯜꯗꯅ ꯍꯦꯜꯂꯤꯗ
ꯑꯁ ꯑꯗꯨꯃꯥꯏꯅ ꯇꯧꯕ꯭ꯔꯥ ꯈꯪꯗꯦꯅ ꯑꯩ ꯑꯃꯨꯛ ꯌꯦꯡꯈꯤꯗ꯭ꯔꯦ ꯉꯁꯤꯒꯤꯁꯨ ꯌꯦꯡꯍꯧꯗ꯭ꯔꯦ ꯊꯦꯡꯉ ꯑꯩ ꯍꯧꯒꯠꯄ ꯉꯝꯗꯕ
ꯒꯣ ꯒꯣ ꯑꯅꯤ ꯈꯛꯇ ꯆꯟꯕ ꯅꯠꯇ꯭ꯔꯣ ꯉꯁꯤꯗꯤ
ꯅꯍꯥꯟ ꯕ꯭ꯔꯥꯖꯤꯜꯒ ꯖꯄꯥꯟ ꯁꯥꯟꯅꯈꯤꯕꯗꯣ ꯑꯗꯨꯗꯩ ꯑꯗꯨ ꯃꯇꯨꯡꯗꯩꯗꯤ ꯌꯦꯡꯈꯤꯗ꯭ꯔꯦ ꯑꯩꯁꯨ
ꯑꯩꯗꯤ ꯌꯦꯡꯗꯕ ꯀꯨꯏꯔꯤ ꯅꯨꯃꯤꯠ ꯇꯔꯥ ꯍꯦꯜꯂꯝꯃꯅꯤ
ꯑꯣ ꯀꯔꯤ ꯀꯔꯤ ꯊꯕꯛ ꯇꯧꯔꯅꯣ ꯍꯟꯗꯛꯇꯤ ꯑꯩꯈꯣꯏꯗꯗꯤ ꯍꯣꯏ ꯐꯪꯉꯦ
ꯑꯣ ꯌꯥꯝ ꯐꯩ ꯔꯦꯟꯗ ꯂꯩꯔꯣ ꯅꯠꯇ꯭ꯔꯒ ꯌꯨꯝꯗ ꯂꯩꯔꯣ
ꯑꯩꯗꯤ ꯔꯦꯝꯗ ꯂꯩꯌꯦ
ꯅꯇꯣꯝꯗꯔꯣ
ꯅꯪꯗꯤ ꯅꯠꯇꯦ ꯑꯩ ꯏꯆꯦꯒ ꯂꯩꯌꯦ ꯃꯤ ꯑꯅꯤꯅꯦ
ꯑꯣ ꯑꯩꯗꯤ ꯏꯇꯣꯝꯗ ꯅꯤ ꯔꯦꯟꯗ ꯂꯩꯌꯦ ꯑꯩꯁꯨ
ꯑꯣ ꯀꯣꯂꯦꯖ ꯀꯥꯕ꯭ꯔꯥ
ꯎꯝ ꯀꯥꯏ
ꯑꯣ ꯀꯔꯝꯕ ꯀꯣꯂꯦꯖꯇ
ꯀꯣꯂꯦꯖꯁꯤꯗꯤ ꯑꯩ ꯔꯤꯒꯨꯂꯔ ꯆꯠꯇꯦ ꯀꯔꯦꯁꯄꯣꯟꯗꯦꯟ ꯊꯝꯕ
ꯑꯣ ꯀꯥꯏꯗ ꯊꯝꯕ꯭ꯔꯥ
ꯑꯥꯁꯤꯡꯗ
ꯑꯣ ꯑꯩꯗꯤ ꯁꯤꯗ ꯊꯝꯃꯦꯗ
ꯑꯣ ꯑꯩꯒꯤ ꯈꯨꯣꯟꯖꯦꯜꯁꯤ ꯏꯀꯣ ꯆꯜꯂꯤꯗ
ꯑꯣ
ꯀꯩꯒꯤ ꯑꯣꯏꯖꯠꯂꯥ
ꯑꯩ ꯅꯪꯒꯤꯗꯤ ꯑꯩꯉꯣꯟꯗꯗꯤ ꯐꯖꯅ ꯇꯥꯏꯌꯦ
ꯎꯝ ꯅꯪꯒꯤ ꯈꯣꯟꯖꯦꯜꯗꯣ ꯃꯈꯣꯟꯁꯨ ꯀꯟꯗꯦ ꯏꯀꯣꯁꯨ ꯆꯠꯂꯤ ꯑꯩ ꯈꯣꯟꯖꯦꯜ ꯑꯃꯨꯛꯀ ꯇꯥꯏꯕ
ꯑꯣ ꯑꯗꯨꯃꯥꯏ ꯍꯦꯛ ꯍꯦꯛ ꯇꯧꯕꯅꯦ
ꯎꯝꯝ
ꯑꯗꯨꯝ ꯂꯩꯕ ꯅꯨꯡꯉꯥꯏꯕ꯭ꯔꯣ ꯔꯦꯟꯗ
ꯅꯨꯡꯉꯥꯏ ꯍꯣꯏ
ꯑꯁꯅ ꯊꯟꯗꯒ ꯂꯩꯕꯅꯦ ꯀꯩꯅꯣ ꯋꯥ ꯉꯥꯡꯕ ꯃꯐꯝꯒ ꯂꯩꯔꯝꯒꯗꯕ ꯃꯥꯟꯗꯦꯗ ꯏꯊꯟꯗ ꯂꯩꯕ ꯍꯣꯏ ꯏꯊꯟ ꯑꯩꯁꯨ ꯍꯥꯟꯅ ꯏꯊꯟꯗ ꯂꯩꯕꯅꯦꯕ ꯑꯗꯨꯗ ꯑꯁ ꯋꯥ ꯉꯥꯡꯐꯝꯒ ꯂꯩꯗꯕꯩ ꯏꯃꯥꯟꯅꯕꯤꯅ ꯍꯥꯏꯕꯅꯦ ꯑꯁ ꯅꯪ ꯋꯥ ꯉꯥꯡꯃꯟꯗꯕꯒꯤ ꯅꯪꯒꯤ ꯅꯈꯣꯟ ꯐꯥꯎ ꯅꯊꯟꯗ ꯉꯥꯡꯂꯛꯄꯗ ꯈꯪꯒꯅꯤꯀꯣ ꯍꯥꯏꯔꯛꯄꯅꯤ
ꯑꯥ ꯃꯥꯅꯤ ꯃꯔꯛ ꯃꯔꯛꯇꯗꯤ ꯌꯥꯝ ꯂꯩꯕ ꯅꯨꯡꯉꯥꯏꯇꯦꯗ
ꯎꯝ ꯃꯤ ꯑꯅꯤ ꯁꯨꯕꯅꯗꯤ ꯂꯩꯕ ꯅꯨꯡꯉꯥꯏꯕꯅꯦ
ꯎꯝ
ꯀꯔꯤ ꯊꯕꯛ ꯇꯧꯕ꯭ꯔꯥ
ꯑꯩ ꯊꯕꯛ ꯇꯧꯗꯦ ꯀꯩꯅꯣ ꯀꯣꯆꯤꯡ ꯂꯧꯔꯤ ꯍꯧꯖꯤꯛꯀꯥꯟ
ꯑꯣ ꯐꯩꯌꯦ ꯑꯗꯨꯁꯨ
ꯅꯪꯗꯤ
ꯑꯩꯗꯤ ꯀꯣꯂꯦꯖ ꯑꯗꯨꯝ ꯀꯥꯏꯗ ꯔꯤꯒꯨꯂꯔꯗ
ꯑꯣ ꯌꯥꯝ ꯐꯩ
ꯑꯁ ꯈꯪꯗꯦ ꯔꯤꯒꯨꯂꯔ ꯀꯥꯕꯤꯔꯒ ꯀꯥꯅꯤꯡꯉꯥꯏ ꯇꯜꯂꯛꯈ꯭ꯔꯦ ꯍꯧꯖꯤꯛ
ꯀꯔꯝꯕ ꯁꯤꯃꯦꯁꯇꯔ ꯁꯤꯃꯦꯁꯇꯔ ꯀꯌꯥ ꯀꯥꯔꯤꯒꯦ
ꯑꯩ ꯍ ꯍꯟꯗꯛ ꯐꯤꯐ ꯀꯥꯗꯣꯔꯦ
ꯑꯣ
ꯅꯪꯗꯤ
ꯑꯩꯗꯤ ꯁꯦꯀꯦꯟ ꯈꯛꯇ ꯉꯥꯏꯔꯤ
ꯑꯣ ꯑꯗꯨꯗꯤ ꯑꯩꯅ ꯈꯔ ꯍꯜꯂꯦꯅꯦ
ꯑꯥ ꯑꯈꯣꯏꯒꯤ ꯁꯦꯅꯤꯌꯔ
ꯑꯣ ꯑꯗꯨꯃꯥꯏ ꯍꯥꯏꯕ ꯇꯥꯔꯦ
ꯍꯧꯖꯤꯛꯀꯥꯟꯅ ꯐꯥꯔꯁ ꯁꯦꯃꯤꯁꯇꯔ ꯄꯩꯈꯥ ꯂꯣꯏꯕ ꯅꯠꯇ꯭ꯔꯣ
ꯍꯣꯏ ꯂꯣꯏꯔꯦ ꯍꯟꯗꯛꯄꯨꯗꯤ ꯍꯟꯗꯛ ꯅꯍꯥꯟ ꯂꯣꯏꯕꯒꯤ ꯍꯟꯗꯛ ꯑꯩꯈꯣꯏꯗꯤ ꯀꯥꯂꯦꯟ ꯁꯨꯇꯤ ꯊꯥꯏꯌꯦ ꯁꯃꯔ ꯕ꯭ꯔꯦꯛ ꯑꯣꯏꯅ ꯊꯥꯔꯦ
ꯑꯥ ꯀꯔꯝꯕ ꯁꯕꯖꯦꯛ ꯑꯣꯅꯔꯁ ꯂꯧꯒꯦ
ꯑꯩꯗꯤ ꯖꯤꯑꯣꯒ꯭ꯔꯥꯐꯤ ꯂꯧꯋꯦ
ꯑꯣ
ꯍꯟꯗꯛ ꯅꯍꯥꯟ ꯈꯛꯇ ꯂꯣꯏꯕꯒꯤ ꯍꯟꯗꯛ ꯑꯁꯤ ꯖꯨꯂꯥꯏ ꯊꯥꯗꯤꯀꯣ ꯖꯨꯂꯥꯏ ꯊꯥꯗꯤ ꯁꯝꯃꯔ ꯕ꯭ꯔꯦꯛ ꯊꯥꯏ ꯑꯩꯈꯣꯏ
ꯎꯝ
ꯑꯩꯈꯣꯏꯗꯤ ꯀꯥꯂꯦꯟ ꯑꯥ ꯁꯝꯃꯔ ꯕ꯭ꯔꯦꯛꯁꯤ ꯌꯥꯝ ꯁꯥꯡꯅ ꯊꯥꯏ ꯀꯔꯤꯒꯤꯔꯥ ꯈꯪꯗꯦ
ꯍꯣꯏ ꯃꯤ ꯑꯇꯣꯞꯄ ꯀꯣꯂꯦꯖꯇꯗꯤ ꯎꯝ ꯐꯣꯔ ꯁꯤꯃꯦꯁꯇꯔꯗ ꯄꯩꯈꯥ ꯑꯝ ꯗꯦꯠ ꯇ꯭ꯋꯦꯟꯇꯤ ꯀꯌꯥꯗꯅꯣ ꯇ꯭ꯋꯦ ꯇ꯭ꯋꯦꯟꯇꯤ ꯁꯦꯚꯦꯟꯗ ꯂꯣꯏꯕ ꯅꯠꯇ꯭ꯔꯣ
ꯎꯝ
ꯇ꯭ꯋꯦꯟꯇꯤ ꯁꯚꯦꯟꯗ ꯂꯣꯏꯔꯒ ꯃꯤ ꯈꯔꯗꯤ ꯍꯞꯇꯥ ꯑꯃꯒꯨꯝꯕ ꯈꯛꯇ ꯄꯤꯔꯒ ꯑꯃꯨꯛꯀ ꯀꯥꯕ ꯍꯧꯕꯁꯨ ꯀꯣꯂꯦꯖꯁꯦ ꯌꯥꯎꯋꯦ
ꯎꯝ ꯑꯈꯣꯏꯗꯁꯨ ꯑꯗꯨꯃꯥꯏꯅ ꯇꯧꯋꯦ ꯃꯤ ꯈꯔꯗꯤ ꯑꯃꯨꯛ ꯀꯥꯕ ꯍꯧꯒ꯭ꯔꯕꯅꯤ ꯑꯩꯈꯣꯏ ꯍꯟꯗꯛꯀꯣ ꯅꯧꯅ ꯂꯥꯛꯄꯁꯤꯡꯗꯣ
ꯎꯝ
ꯐꯥꯔꯁ ꯁꯦꯝ ꯀꯥꯔꯛꯀꯗꯕꯁꯤꯡꯒꯤꯗꯤ ꯀꯥꯕ ꯍꯧꯈ꯭ꯔꯕꯅꯤ ꯑꯩꯈꯣꯏꯒꯤ ꯎꯝ ꯊꯥꯔꯠ ꯀꯥꯒꯗꯕꯁꯤꯡꯒ ꯐꯤꯞ ꯀꯥꯒꯗꯕꯁꯤꯡꯖꯤꯅ ꯎꯝ ꯊꯥ ꯑꯃ ꯀꯥꯂꯦꯟ ꯁꯨꯇꯤ ꯊꯥꯕ ꯑꯃꯨꯛ ꯑꯗꯨ ꯑꯥꯒꯁ꯭ꯠ ꯊꯥꯗ ꯑꯃꯨꯛ ꯐꯖꯅ ꯍꯧꯁꯦ ꯍꯥꯏꯌꯦ ꯑꯗꯨꯃꯥꯏ ꯄꯤꯔꯛꯑꯦ
ꯑꯗꯣ ꯑꯥꯒꯁ꯭ꯠ ꯊꯥꯗ ꯍꯧꯔꯗꯤ ꯑꯥ ꯍꯥꯏꯌꯣ
ꯃꯣꯏ ꯐꯥꯔꯁ ꯁꯦꯝꯁꯤꯡ ꯍꯥꯟꯅ ꯀꯥꯕ ꯍꯧꯕ ꯇꯥꯔꯦ ꯑꯩꯈꯣꯏ ꯀꯥꯗ꯭ꯔꯤꯉꯩꯗ
ꯎꯝ ꯑꯗꯣ ꯎꯝ ꯑꯥꯒꯁ꯭ꯇ ꯊꯥꯗ ꯀꯥꯕ ꯍꯧꯔꯗꯤ ꯎꯝ ꯗꯤꯁꯦꯝꯕꯔꯒꯤ ꯃꯃꯥꯡꯗ ꯁꯤꯛꯁ ꯁꯦꯃꯤꯁꯇꯔ ꯄꯩꯈꯥ ꯊꯥꯗꯣꯏꯔ ꯑꯥꯥ ꯐꯤꯞ ꯐꯤꯞ ꯁꯦꯃꯤꯁꯇꯔ
ꯎꯝ ꯑꯩꯈꯣꯏꯗꯤꯀꯣ
ꯑꯥ
ꯑꯩꯈꯣꯏꯗꯤ ꯁꯦꯂꯦꯕꯁ ꯂꯣꯏꯕ ꯅꯪꯗꯕꯅꯤꯅ ꯖꯅꯋꯥꯔꯤꯗ ꯑꯗꯨꯝ ꯍꯦꯛ ꯍꯦꯛ ꯊꯥꯏ
ꯑꯣ ꯑꯗꯨꯗꯤ ꯅꯦꯛꯁ ꯌꯔ ꯖꯨꯟ ꯑꯗꯨꯋꯥꯏꯗ ꯁꯤꯛꯁ ꯁꯤꯦꯃꯤꯁꯇꯔ ꯂꯣꯏꯔꯅꯤꯀꯣ
ꯎꯝ ꯑꯗꯨ ꯂꯣꯏꯔꯅꯤ ꯑꯗꯨꯕꯨ ꯍꯟꯗꯛꯇꯤ ꯐꯣꯔ ꯌꯔꯁ ꯊꯣꯛꯈ꯭ꯔꯕꯅꯤꯅꯀꯣ ꯑꯩꯠ ꯁꯦꯃꯤꯁꯇꯔ ꯐꯥꯎ ꯑꯃꯨꯛ ꯂꯩꯈ꯭ꯔꯕꯅꯤ ꯑꯗꯨꯕꯨ ꯑꯩꯈꯣꯏꯒꯤ ꯀꯟꯁꯤꯅꯦꯗ ꯑꯗꯨꯕꯨꯗꯤ ꯑꯦꯠ ꯐꯥꯎ ꯇꯝꯊꯒꯦ ꯍꯥꯏꯔꯗꯤ ꯇꯝꯊꯕ ꯌꯥꯏ ꯇꯝꯊꯅꯤꯡꯗ꯭ꯔꯁꯨ ꯑꯗꯨꯝ ꯇꯣꯛꯄ ꯌꯥꯏ ꯑꯗꯨꯕꯨ ꯒ꯭ꯔꯦꯖꯨꯑꯦꯁꯟꯒꯤ ꯁꯔꯗꯤꯐꯤꯀꯦꯠꯇꯤ ꯄꯤꯗꯕ
ꯑꯩꯠ ꯁꯤꯃꯦꯁꯇꯔ ꯁꯨꯗ꯭ꯔꯗꯤ
ꯎꯝ ꯑꯗꯨꯕꯨ ꯑꯩꯈꯣꯏꯅ ꯑꯃꯨꯛ ꯁꯦꯚꯦꯟꯒ ꯑꯩꯠꯀ ꯑꯃꯨꯛ ꯇꯝꯊꯒꯦ ꯍꯥꯏꯔꯗꯤꯀꯣ
ꯎꯝ
ꯎꯝ ꯅ ꯃꯃꯥꯡꯒꯤ ꯐꯥꯔ꯭ꯁꯇꯒꯤ ꯁꯤꯛꯁ ꯐꯥꯎꯒꯤ ꯄꯥꯔꯁꯦꯟꯇꯦꯖꯇꯣ ꯑꯃꯨꯛ ꯃꯣꯏꯅ ꯑꯃꯨꯛ ꯃꯥꯔꯛ ꯌꯦꯡꯒꯅꯤꯕ ꯌꯦꯡꯕ ꯀꯥꯟꯗ ꯁꯨꯗ꯭ꯔꯗꯤ ꯑꯃꯨꯛ ꯇꯝꯕ ꯌꯥꯗꯦ ꯍꯥꯏꯕꯅꯦ ꯑꯦꯝ ꯌꯨꯗ ꯑꯣꯏꯅꯒꯨꯝꯕ ꯑꯃꯨꯛ ꯇꯝꯕ ꯆꯠꯄ ꯑꯗꯨꯃꯥꯏꯅ ꯇꯧꯗꯣꯏꯅꯦ
ꯑꯣ ꯑꯗꯨ ꯁꯤꯁꯤꯅꯦ ꯗꯇꯔꯐꯥꯎ ꯀꯥꯔꯗꯤ ꯁꯥꯔꯇꯤꯐꯤꯀꯦꯠꯇꯨ ꯄꯤꯔꯔꯣꯏꯅꯦ
ꯎꯝ ꯑꯗꯣ ꯃꯣꯏꯅ ꯍꯥꯏꯕꯗꯤ ꯗꯤꯒ꯭ꯔꯤꯒꯤꯗꯤ ꯄꯤꯒꯅꯤꯗꯤ ꯍꯥꯏꯌꯦ
ꯑꯣ
ꯑꯗꯨꯕꯨ ꯄꯨꯔꯥ ꯒ꯭ꯔꯦꯖꯨꯋꯦꯁꯟꯒꯤꯗꯤ ꯄꯤꯔꯣꯏꯗꯕ
ꯑꯣ ꯅꯪꯗꯤ ꯀꯩ ꯈꯟ ꯅꯪꯗꯤ ꯀꯩ ꯈꯜꯂꯤꯒꯦ ꯁꯤ ꯁꯦꯃꯤꯁꯇꯔ ꯀꯥꯔ ꯂꯦꯞꯈ꯭ꯔꯒꯦꯔꯥ ꯅꯠꯇ꯭ꯔꯒ ꯑꯦꯛ ꯁꯦꯃꯤꯁꯇꯔ ꯐꯥꯎ ꯀꯥꯗꯣꯏꯔꯦ
ꯈꯪꯗ꯭ꯔꯦ ꯑꯩꯗꯤ ꯑꯗꯨꯝ ꯃꯇꯝ ꯌꯧꯔꯀꯥꯟꯗ ꯈꯪꯉꯗꯣꯏꯅꯦ ꯑꯃꯨꯛ ꯈꯟꯅꯗꯣꯏꯅꯦ
ꯎꯝ
ꯑꯩ ꯍꯥꯟꯅꯗꯤ ꯑꯦꯠꯚꯥꯟꯁ ꯇꯝꯒꯦꯗꯤ ꯈꯟꯕꯅꯦꯕ ꯑꯗꯨꯕꯨ ꯑꯃꯨꯛ ꯍꯧꯖꯤꯛ ꯀꯨꯏꯔꯒ ꯑꯃꯨꯛ ꯇꯟꯈ꯭ꯔꯕ ꯀꯥꯟꯅꯤꯉꯥꯏ
ꯎꯝ
ꯀꯥꯔꯁꯤꯔꯥ ꯀꯥꯔꯣꯏꯁꯤꯔꯥ ꯒ꯭ꯌꯥꯟ ꯇꯥꯗ꯭ꯔꯦ ꯍꯧꯖꯤꯛ ꯃꯇꯝ ꯌꯧꯔꯀꯥꯟꯗ ꯈꯪꯉꯅꯤ ꯀꯃꯥꯏꯅ ꯇꯧꯒꯗ꯭ꯔꯥ
ꯃꯁꯇꯔ ꯐꯥꯎ ꯇꯝꯃꯣꯗ
ꯍꯣꯏ ꯃꯤ ꯈꯔꯅꯗꯤ ꯑꯗꯨꯝꯃꯥꯏ ꯍꯥꯏꯌꯦ ꯇꯝꯃꯨ ꯑꯗꯣ ꯃꯤ ꯈꯔꯅꯗꯤ ꯃꯇꯝ ꯃꯥꯡꯕꯅꯦ ꯑꯁ ꯒ꯭ꯌꯥꯟ ꯇꯥꯗꯦ ꯀꯅꯥꯒꯤ ꯂꯧꯗꯣꯏꯔꯥ
ꯎꯝ ꯑꯩ ꯑꯩꯒꯤ ꯑꯣꯏꯅꯗꯤꯀꯣ
ꯎꯝ
ꯑꯩꯁꯨ ꯃꯇꯝ ꯃꯥꯡꯉꯦ ꯍꯥꯏꯅ ꯈꯜꯂꯦꯕ ꯑꯗꯨꯒꯤ ꯑꯩꯗꯣ ꯔꯤꯒꯨꯂꯔ ꯆꯠꯇꯕꯤꯗ ꯀꯣꯔꯦꯁꯄꯣꯟꯗꯦꯟꯠ ꯊꯝꯕ
ꯅꯪꯗꯤ ꯀꯔꯝꯕ ꯑꯦꯛꯖꯥꯝꯒꯨꯝꯕ ꯊꯥꯗꯣꯏꯔꯥ
ꯁꯤ ꯑꯦꯁ ꯑꯦꯁ ꯁꯤꯒꯨꯝꯕ ꯕꯦꯡꯀꯤꯡꯒꯨꯝꯕ ꯊꯥꯗꯣꯏꯅꯤ
ꯎ ꯑ ꯎꯝ ꯀꯣꯂꯦꯖ ꯁꯤꯡꯁꯦ ꯎꯝ ꯀꯣꯂꯦꯖ ꯀꯥꯕꯒꯤꯁꯦ ꯃꯤ ꯈꯔꯅꯗꯤ ꯃꯇꯝ ꯃꯥꯡꯉꯦ ꯍꯥꯏꯌꯦꯕ
ꯎꯝ
ꯑꯗꯨꯒꯗꯤ ꯎꯝ ꯇꯝ ꯍꯥꯏꯕꯗꯤ ꯑꯥ ꯃꯇꯝ ꯂꯩꯔꯒ ꯅꯪꯅ ꯏꯁꯥꯅ ꯇꯟꯗ꯭ꯔꯗꯤꯀꯣ ꯐꯖꯅ ꯇꯝꯊꯣꯛꯄꯕꯨꯗꯤ ꯐꯩ ꯍꯣꯏ ꯗꯨꯕꯨ ꯎꯝ ꯎꯝ ꯀꯩꯅꯣꯗꯣ ꯏꯁꯥꯒꯤ ꯂꯥꯏꯟꯀꯣ ꯎꯝ ꯑꯩꯅ ꯑꯁꯤ ꯇꯧꯅꯤꯡꯉꯤ ꯍꯥꯏꯕꯒꯤ ꯂꯥꯏꯟꯗꯣ ꯆꯞ ꯆꯥꯅ ꯑꯦꯝꯒꯨꯝꯕꯗꯣ ꯂꯩꯔꯒ ꯇꯧꯔꯗꯤ ꯀꯣꯂꯦꯖ ꯐꯖꯅ ꯂꯣꯏꯔꯒꯀꯣ ꯇꯥꯝꯊꯣꯛꯑꯒ ꯑꯗꯨ ꯇꯧꯕꯅꯗꯤ ꯐꯩ ꯑꯗꯨꯕꯨ ꯑꯁ ꯀꯣꯂꯦꯖ ꯂꯣꯏꯔꯒ ꯑꯩꯗꯤ ꯁꯤꯒꯨꯝꯕ ꯇꯧꯅꯤꯡꯉꯥꯏ ꯂꯩꯇꯦꯗ ꯑꯦꯝ ꯑꯗꯨꯒꯨꯝꯕ ꯑꯗꯨꯗ ꯁꯤꯁꯨ ꯇꯧꯅꯤꯡꯗꯦ ꯍꯥꯏꯔꯗꯤ ꯃꯇꯝꯗꯤ ꯃꯥꯡꯉꯦ ꯑꯗꯨꯒꯨꯝꯕꯒꯤꯗꯤ ꯍꯣꯏ ꯇꯝꯕꯕꯨꯗꯤ ꯌꯥꯏ ꯑꯗꯨꯕꯨ ꯁꯔꯇꯤꯐꯤꯀꯦꯠꯀꯤꯅꯦꯅꯀꯣ ꯇꯝꯕꯅꯗꯤ ꯐꯩꯌꯦ ꯍꯥꯏꯕꯗꯤ ꯁꯔꯗꯤꯐꯤꯀꯦꯠ ꯄꯥꯏꯍꯧꯕꯗꯤ ꯑꯗꯨꯝ ꯐꯩ ꯌꯦꯗ ꯍꯌꯦꯡ ꯋꯥꯏ ꯀꯅꯥꯅ ꯈꯪꯅꯤ ꯗꯛ ꯂꯥꯎꯅ ꯑꯁꯤ ꯀꯧꯋꯦ ꯑꯁꯤꯗ ꯑꯁꯤꯒꯤ ꯁꯔꯗꯤꯐꯤꯀꯦꯠ ꯌꯥꯎꯔꯗꯤ ꯑꯗꯨꯒꯨꯝꯕꯒꯤꯁꯨ ꯑꯃꯨꯛ ꯀꯥꯟꯅꯕ
ꯑꯗꯨꯕꯨ ꯍꯣꯏ ꯀꯥꯗ꯭ꯔꯁꯨ ꯑꯗꯨꯝ ꯁꯤꯒꯨꯝꯕ ꯑꯦꯛꯖꯥꯝꯁꯦ ꯑꯗꯨꯝ ꯊꯥꯔꯒꯗꯤ ꯍꯥꯏꯕꯁꯨ ꯂꯩꯌꯦꯕ ꯑꯗꯨꯒꯨꯝꯕꯁꯨ ꯐꯩꯌꯦꯗ ꯑꯗꯨꯝ ꯊꯥꯕꯁꯨ ꯌꯥꯏ ꯍꯥꯏꯗꯤ ꯏꯁꯥ ꯏꯁꯥꯒꯤ ꯃꯣꯠꯅꯦꯕ ꯑꯗꯨꯒꯨꯝꯕꯗꯤ
ꯎꯝ
ꯑꯗꯨ ꯏꯁꯥꯒꯤ ꯆꯞ ꯆꯥꯅ ꯂꯥꯏꯟ ꯂꯩꯔꯒ ꯑꯗꯨ ꯂꯝꯕꯤꯗ ꯆꯠꯀꯅꯤ ꯍꯥꯏꯔꯗꯤ ꯑꯗꯨꯝ ꯀꯣꯂꯦꯖ ꯇꯝꯊꯔꯒꯀꯣ ꯇꯝꯕꯁꯨ ꯌꯥꯎꯋꯦꯕ ꯂꯥꯏ ꯆꯠꯅꯤꯡꯉꯥꯏꯕꯨ ꯂꯩꯇ꯭ꯔꯗꯤ ꯇꯝꯕꯕꯨꯗꯤ ꯃꯥꯡꯉꯤꯗꯤ ꯍꯥꯏꯥꯟꯅ ꯇꯝꯕꯗꯨ
ꯎꯝ
ꯈꯪꯗꯦ ꯑꯩꯁꯨ ꯇꯝꯊꯔꯨꯔꯒ ꯀꯔꯤ ꯇꯧꯗꯣꯏꯅꯣ ꯈꯪꯗ꯭ꯔꯦ
ꯑꯗꯨꯕꯨꯗꯤ ꯃꯁꯥ ꯃꯁꯥꯗ ꯂꯩꯈꯦꯗ ꯀꯣ
ꯎꯝ ꯑꯁ ꯀꯨꯏꯅ ꯇꯝꯔꯛꯑꯒꯀꯣ ꯂꯥꯏꯔꯤꯛ ꯄꯥꯅꯤꯡꯉꯥꯏ ꯇꯝꯂꯛꯈ꯭ꯔꯦ
ꯑꯩꯁꯦ ꯌꯥꯝ ꯇꯟꯈ꯭ꯔꯦ ꯀ꯭ꯂꯥꯁ ꯇꯨꯌꯦꯦꯜꯐ ꯂꯣꯏꯕꯗꯒꯤ
ꯑꯁ ꯂꯥꯏꯛ ꯄꯥꯔꯤꯉꯩ ꯇꯥꯟꯜꯂꯛꯈ꯭ꯔꯦ ꯍꯧꯖꯤꯛ ꯎꯝ ꯈꯪꯗꯦ ꯑꯗꯨꯝ ꯀꯣꯂꯦꯖ ꯀꯥꯕꯒꯤꯒꯦꯔꯥ ꯈꯔ ꯀꯩꯅꯣ ꯇꯥꯕꯒꯤꯔꯥ ꯂꯥꯏꯔꯤꯛ ꯄꯥꯕꯁꯨ ꯆꯪꯗ꯭ꯔꯦ ꯇꯥꯕ꯭ꯔꯥ ꯍꯜꯂꯣ ꯇꯥꯕ꯭ꯔꯣ ꯍꯜꯂꯣ